ꯏꯃꯥꯏ ꯃꯥꯏ
ꯍꯤ ꯍꯤ ꯌꯥꯔꯥ ꯃꯥꯜꯂ ꯀꯣꯜ ꯇꯧꯕ
ꯌꯥꯔꯦ ꯌꯥꯔꯦ ꯌꯥꯝ ꯐꯔꯦ ꯅꯪ ꯇꯧꯍꯜꯂꯛꯑꯝꯒꯗꯕꯅꯤ
ꯏꯃꯥꯟꯗ ꯃꯥꯟꯅꯩꯗꯥ
ꯑꯩꯅ ꯇꯧꯔꯛꯄꯗꯨꯗꯤ ꯍꯣꯔꯦꯟ ꯈꯔ ꯊꯦꯡꯅ ꯑꯃꯨꯛ ꯇꯧꯔꯛꯑꯒꯦ ꯑꯩ ꯏꯃꯥꯟꯅꯕꯤꯒ ꯋꯥꯔꯤ ꯑꯃꯨꯛ ꯁꯥꯥꯅꯕ ꯏꯕꯥꯅꯤꯗꯤ ꯍꯣꯔꯦꯟ ꯊꯦꯡꯅ ꯁꯥ ꯌꯥꯏꯗꯅ ꯅꯪ ꯉꯟꯅ ꯇꯨꯝꯅꯤꯡꯕ꯭ꯔꯣ
ꯑꯩꯔꯣ ꯑꯁ ꯈꯪꯗꯦ ꯍꯥꯌꯦꯡ ꯁꯦ ꯉꯟꯅ ꯍꯧꯒꯠꯇꯣꯏꯅꯤꯅ ꯑꯗꯣ ꯑꯩ ꯍꯧꯖꯤꯛ ꯇꯤꯆꯤꯡ ꯑꯦꯗ ꯁꯦꯝꯗ꯭ꯔꯤꯕ ꯑꯩꯒꯤ ꯆꯥꯔꯠꯇꯣ
ꯑꯥ
ꯃꯔꯤ ꯍꯥꯞꯅꯤꯡꯉꯥꯏ ꯂꯩꯇꯗꯅ ꯁꯥꯆꯤꯍꯣꯏꯗꯒꯤ ꯑꯃꯨꯛ ꯆꯦꯜꯂꯒ ꯃꯔꯤ ꯂꯧꯔꯨꯏꯅꯦ ꯍꯥꯏꯕ ꯃꯥꯏ ꯃꯔꯤ ꯂꯩꯌꯦ ꯑꯩꯅ ꯂꯪ ꯂꯩꯕ꯭ꯔꯥ ꯍꯪꯕꯅꯦꯕ ꯑꯗ ꯑꯩꯅ ꯈꯣꯡ ꯈꯣꯡꯒ꯭ꯔꯥꯎꯒꯤ ꯃꯔꯤꯗꯨ ꯂꯩꯌꯦ ꯍꯦ ꯍꯦ ꯍꯦ
ꯎ
ꯂꯧꯔꯦ ꯑꯗꯨ ꯑꯃ
ꯐꯔꯦ ꯐꯔꯦ ꯑꯗꯨ ꯅꯪ ꯅꯪꯒꯗ꯭ꯔꯣ ꯅꯪꯅ ꯁꯦꯝꯗ꯭ꯔꯤꯗꯨꯕꯣ
ꯅꯪꯅꯤꯗ ꯄꯨꯡ ꯁꯛ ꯉꯜꯂꯤꯕꯁꯨ
ꯏꯕ ꯑꯅꯤ ꯋꯥꯔꯤ ꯁꯥꯟꯅꯕ ꯂꯣꯏꯔꯒ ꯑꯗꯨ ꯍꯥꯟꯅ ꯁꯦꯝꯗꯣꯛꯑꯣ ꯑꯗꯨꯒ ꯑꯇꯩꯗꯤ ꯀꯣꯟ ꯂꯣꯏ ꯇꯧꯕ ꯌꯥꯏꯗꯅ
ꯑꯩꯅ ꯕ꯭ꯂꯨꯠꯇ ꯀꯥꯏ ꯊꯝ꯭ꯔꯦ ꯈꯪꯗ꯭ꯔꯦ
ꯐꯔꯦꯅꯦ ꯑꯗꯨꯅ
ꯅꯅꯦ
ꯅꯪ ꯆꯥꯛꯁꯨ ꯆꯥꯔꯥ ꯌꯥꯝꯅꯋꯥꯏ ꯁꯪꯉꯦ ꯁꯤ ꯂꯣꯏꯔꯒ ꯁꯦꯝꯗꯣꯛꯑꯣ
ꯒ꯭ꯔꯤꯟ ꯇꯤ ꯑꯃꯁꯨ ꯁꯛꯑꯦ ꯂꯐꯣꯏ ꯑꯃꯁꯨ ꯆꯥꯔꯦ ꯀꯦꯛꯅꯥꯎ ꯐꯁꯁꯨ ꯆꯥꯔꯦ
ꯐꯔꯄ ꯃꯁꯥꯏ
ꯎꯝ ꯁꯤ ꯂꯣꯏꯔꯒ ꯏꯔꯨꯖꯔꯅꯤ ꯍꯥꯏꯗꯤ ꯅꯪꯒꯕꯨꯗꯤꯒ ꯋꯥꯔꯤ ꯁꯥꯟꯅꯈꯤꯅꯦꯕꯀꯣ
ꯑꯣ
ꯑꯗꯨ ꯂꯣꯏꯕꯒ ꯌꯨꯖꯔꯅꯤ ꯂꯣꯏ ꯁꯦꯝꯃꯅꯤ ꯍꯣꯏ ꯋꯥꯔꯤ ꯁꯥꯟꯅꯔꯤꯉꯩꯗ ꯑꯗꯨꯝ ꯈꯔ ꯇꯧꯕ ꯌꯥꯕꯗꯤ ꯇꯧꯔꯅꯦꯕꯀꯣ
ꯅꯣꯡ ꯇꯥꯕ꯭ꯔꯥ ꯑꯗꯨꯗ
ꯇꯥꯗꯦ
ꯁꯤꯗ ꯇꯥꯕꯅ ꯅꯣꯡ ꯖꯥ ꯂꯥꯎ ꯍꯩꯊꯈꯩ ꯇꯥꯕ ꯅꯠꯇꯕ ꯃꯀꯨꯞ ꯃꯀꯨꯞ ꯇꯥꯕꯗꯣ ꯑꯗꯨ ꯇꯧꯋꯦ ꯑꯥ ꯀꯈꯣꯏꯝ ꯐꯦꯡꯕ ꯌꯥꯗꯧ ꯃꯥꯟꯗꯦ
ꯎꯝ ꯀꯩꯗꯧ ꯃꯥ ꯀꯔꯤ ꯃꯥꯜꯂꯦꯕ
ꯀꯣꯟ ꯐꯦꯡꯕ ꯌꯥꯗꯧ ꯃꯥꯟꯗꯦꯕ
ꯎꯝ ꯌꯦ ꯃ
ꯎꯝ
ꯗꯤꯌꯗꯣꯔꯦꯅ ꯂꯧꯎꯔꯦ
ꯐꯔꯦ ꯐꯔꯦ ꯅꯪ ꯂꯥꯛꯄꯗꯣ ꯄꯣꯔꯛꯑꯣꯍꯦ
ꯎꯝ ꯃꯥꯅ ꯇꯨꯏꯁꯟ ꯊꯣꯛꯂꯛꯄꯩꯗꯨꯗ ꯉꯁꯥꯏ ꯑꯩ ꯉꯥꯏꯔ ꯂꯧꯔꯦ
ꯎꯝ ꯏꯕꯨꯡꯉꯣꯅ ꯅꯪ ꯂꯥꯛꯄ ꯅꯨꯃꯤꯠꯇꯣ ꯃꯥꯅ ꯊꯣꯡꯕꯤꯒꯦꯅ ꯍꯥꯏꯕꯅꯤ
ꯑꯩ ꯂꯥꯛꯄ ꯅꯨꯃꯤꯠꯇꯨꯗ ꯃꯥꯅꯤ ꯄꯩꯁꯥ
ꯄ
ꯅꯪ ꯂꯥꯛꯄ ꯅꯨꯃꯤꯠꯇ ꯑꯣꯏꯒꯗ꯭ꯔꯥꯗꯤ ꯈꯪꯗꯦꯕꯀꯣ ꯑꯗꯣ ꯅꯪ ꯂꯥꯛꯑꯀꯥꯟꯗꯅ ꯍꯥꯏꯕꯅꯦ ꯂꯥꯛꯄ ꯅꯨꯃꯤꯠꯇꯨꯃꯛꯇꯤ ꯑꯣꯏꯗꯧ ꯃꯥꯟꯗꯦ
ꯍꯣꯏ ꯍꯣꯏ ꯌꯦꯡꯉꯣ ꯆ ꯑꯃꯣ ꯎꯝ ꯁꯤꯔꯣ ꯍꯥꯏꯒꯤ ꯊꯨꯝꯃꯤ ꯀꯥꯎꯋꯋꯦ ꯑꯣꯈꯣꯏ ꯅꯅꯦ ꯍꯣꯏ ꯅꯪꯒ ꯅꯠꯇ꯭ꯔꯣ ꯉꯁꯥꯏꯗꯨꯕꯣ ꯍꯣꯏ ꯆꯠꯂ ꯂꯩꯔꯝꯃꯣꯏꯌꯦ ꯃꯥ ꯄꯩꯁꯥ ꯄꯤꯔꯛꯇꯣꯏꯔꯣ ꯄꯤꯔꯛꯑꯣꯗꯣꯏꯔꯣ
ꯄꯤꯔꯛꯇ꯭ꯔꯗꯤ ꯀꯩꯅꯣ ꯀꯔꯤꯅ ꯂꯩꯗꯣꯔꯤꯒꯦ
ꯑꯩ ꯄꯤꯔꯛꯇꯧ ꯃꯥꯥꯟꯗ ꯑꯩꯅ ꯂꯩꯗꯣꯏꯅꯦ ꯀꯥꯏ ꯂꯩꯔꯝꯗꯧ ꯃꯥꯜꯂꯦ
ꯑꯗꯣꯏꯒ ꯅꯪꯅ ꯂꯩꯊꯣꯛꯑ ꯂꯣꯏꯔꯦ ꯀꯩꯅꯣ
ꯁꯨꯗꯦ ꯄꯩꯁꯥ ꯂꯤꯁꯤꯡ ꯑꯃ ꯆꯤ ꯂꯥꯎꯅ ꯌꯥꯎꯔꯝꯅꯤ
ꯑꯩꯁꯨ ꯂꯤꯁꯤꯡ ꯑꯃꯒ ꯈꯔ ꯌꯥꯎꯕꯅꯦ ꯑꯗꯒꯤ ꯇꯧꯔꯁꯨ ꯇꯧꯔꯁꯦ
ꯁꯨꯅꯤ ꯁꯨꯅꯤ ꯃꯥꯥꯏ ꯉꯍꯥꯟꯒꯤ ꯑꯦꯛꯖꯦꯛ ꯈꯣꯡꯒꯥꯎꯗꯣ ꯃꯥꯒꯤ ꯉꯍꯥꯟꯒꯤꯗꯣ ꯆꯞ ꯃꯥꯟꯅꯕ ꯐꯪꯉꯗꯤ ꯁꯨꯅꯦꯕꯀꯣ
ꯎꯝ
ꯑꯗꯨꯒ ꯎꯝ ꯑꯇꯣꯞꯄ ꯑꯃ ꯁꯤꯜꯂꯗꯤ ꯁꯨꯔꯔꯣꯏ
ꯑꯩꯅ ꯈꯜꯂꯤꯁꯦ ꯄꯣꯠ ꯂꯥꯛꯑꯝꯒꯗ꯭ꯔꯥ ꯁꯤꯅꯤ
ꯀꯦꯕ ꯑꯗꯨꯅꯦ ꯑꯩꯅ ꯈꯜꯂꯝꯃꯤꯁꯤ ꯂꯥꯛꯇꯕꯗꯤ ꯃꯥꯜꯂꯦꯀꯣ ꯑꯩ
ꯑꯗꯨ ꯑꯣꯏꯔꯒꯅ ꯈꯣꯏꯍꯨꯝ ꯀꯥꯏ ꯀꯥꯏꯅꯣ ꯄꯪꯆꯠ ꯆꯠꯂꯂꯣꯏꯔꯦ ꯀꯦꯝ ꯂꯦꯝꯗꯦ ꯃꯥꯡꯄꯣꯠꯇꯦ
ꯄꯩꯁꯥꯗꯣ ꯃꯉꯣꯟꯗ ꯄꯤꯕꯤꯔꯒ ꯃꯥꯅ ꯑꯥ ꯌꯧꯔ ꯃꯥꯏ ꯂꯩꯖꯔꯖꯅꯤ ꯎꯄꯥꯏ ꯂꯩꯇꯦ
ꯍꯣꯏ ꯐꯪꯗ꯭ꯔꯒꯅ ꯃꯥ ꯑꯗꯨꯃꯥꯏꯅ ꯇꯧꯖꯔꯖꯅꯤ
ꯎꯝ
ꯑꯩꯈꯣꯏ ꯌꯥꯎꯔꯤꯀꯥꯟꯗꯗꯤ ꯃꯉꯣꯟꯗ ꯍꯦꯟꯅ ꯆꯥꯟꯅꯕꯗꯨꯃꯗꯤ ꯈꯪꯍꯧꯔꯦꯗꯅ
ꯑꯣ ꯑꯗꯨ ꯄꯨꯡ ꯑꯅꯤꯗꯅꯦꯕꯀꯣ ꯈꯣꯏ ꯕꯥ ꯊꯕꯛ ꯂꯣꯏꯔꯛꯀꯗꯣꯏꯁꯦ
ꯅꯠꯇꯦꯍꯦ ꯑꯗꯨ ꯑꯅꯤ ꯃꯈꯥꯏꯁꯦ ꯉꯟꯃꯜꯂꯦ ꯑꯍꯨꯝ ꯄꯨꯔꯥ ꯄꯨꯡꯂꯣꯏ ꯂꯣꯏꯕ ꯍꯥꯏꯇꯥꯔꯒꯗꯤ ꯑꯍꯨꯝ ꯁ꯭ꯋꯥꯏ ꯑꯣꯏꯗꯣꯏꯕ
ꯑꯗꯨ ꯅꯣꯏ ꯀꯌꯥꯗꯩꯩ ꯊꯣꯛꯂꯛꯀꯦ ꯍꯥꯏꯅꯣꯕ
ꯑꯩꯗꯤ ꯉꯜꯂꯤꯈꯩ ꯑꯗꯨꯝ ꯌꯥꯏꯑ ꯄꯨꯡ ꯇꯔꯥꯗꯩ ꯊꯣꯛꯁꯤꯔꯥ ꯀꯥꯏꯅ ꯁꯨꯝ ꯈꯜꯂꯝꯃꯤꯅꯦ
ꯑꯩꯗꯤ ꯅꯛꯑꯦꯀꯣ
ꯍꯣꯏ ꯅꯪꯕꯨꯗꯤ ꯅꯛ ꯑꯩꯈꯣꯏ ꯃꯥ ꯌꯥꯎꯍꯟꯒꯗ꯭ꯔꯣ ꯑꯗꯨ ꯅꯨꯃꯤꯠꯇꯨꯕꯣ ꯋꯥꯔꯣꯏꯗ꯭ꯔꯕ
ꯃꯍꯥꯛ ꯃꯥ ꯑꯣꯐꯤꯁ ꯂꯥꯛꯇꯣꯏ ꯅꯠꯇ꯭ꯔꯣ
ꯗꯦꯠ ꯇꯦꯟꯁꯦ ꯀꯩ ꯅꯨꯃꯤꯠ ꯇꯥꯒꯦ
ꯐ꯭ꯔꯥꯏꯗꯦ ꯑ ꯗꯦꯠ ꯇꯦꯟ ꯐ꯭ꯔꯥꯏꯗꯦ
ꯐ꯭ꯔꯥꯏꯗꯦ ꯃꯥ ꯑꯣꯐꯤꯁꯠ ꯆꯠꯀꯗ꯭ꯔ ꯆꯠꯂꯣꯏꯗ꯭ꯔꯥ ꯈꯪꯗꯦ ꯌꯦꯡ ꯉꯁꯦ ꯅꯨꯃꯤꯠꯇꯨꯗ ꯂꯦꯞꯅꯔꯁꯤ
ꯂꯥꯛꯄꯅꯗꯤ ꯐꯩ ꯑꯩꯁꯦ ꯌꯥꯝ ꯍꯦꯛꯑꯝꯗꯣꯏꯅꯦ ꯑꯌꯨꯛ ꯉꯟꯇꯥ ꯍꯧꯒꯠꯂ ꯍꯦꯛꯇꯣꯏꯑ ꯈꯣꯏꯆꯦ ꯈꯣꯏꯒꯩ
ꯍꯣꯏ ꯍꯣꯏ ꯂꯥꯛꯑ ꯂꯣꯏꯔꯦ ꯑꯗꯨ ꯑꯣꯏꯔꯒꯅ ꯃꯥꯁꯨ ꯑꯩꯈꯣꯏ ꯍꯨꯝ ꯄꯨꯟ ꯊꯣꯛꯂꯛꯂꯣꯏꯔꯦ ꯑꯗꯨꯑꯣꯏꯗꯤ ꯑꯩꯈꯣꯏ ꯃꯥ ꯌꯥꯎꯔꯗꯤ ꯃꯥꯅ ꯑꯣꯐꯤꯁ ꯆꯠꯄ ꯃꯇꯝꯗꯣ
ꯎꯝ ꯃꯃꯥꯏ ꯑꯣꯐꯤꯗ ꯆꯠꯕ ꯃꯇꯝꯗꯣ ꯑꯗ ꯊꯣꯛꯂꯛꯑꯅꯤꯌꯦ
ꯎꯝ
ꯍꯣꯏꯌꯦ ꯍꯣꯏ ꯃꯑꯣꯡꯗꯣ ꯃꯤꯅꯕꯨꯗ ꯌꯥꯝ ꯊꯦꯡꯍꯟꯅꯤꯡꯗꯕ ꯍꯥꯏꯇꯥꯔꯦ
ꯀꯩꯁꯨ ꯊꯦꯡꯉꯣꯏꯗꯣ ꯑꯥ ꯍꯣꯏ ꯍꯥꯏꯕꯗꯤ ꯍꯣꯏꯗ ꯑꯩꯅ ꯀꯩꯁꯨ ꯊꯦꯡꯉꯣꯏ ꯍꯥꯏꯁ ꯌꯥꯗꯦꯅꯦ ꯈꯣꯕꯥ ꯂꯣꯏꯁꯤꯜꯂꯛꯄꯅ ꯍꯦꯛꯇ ꯍꯥꯟꯅꯤꯅꯦ
ꯀꯩꯅꯣ ꯇꯧꯔꯒ ꯍꯥꯏꯗꯤ ꯐꯖꯅ ꯌꯦꯡꯕꯗꯣ ꯐꯪꯍꯧꯗꯦꯕ
ꯑꯗꯨꯏ ꯁꯔꯨꯛ ꯌꯥꯔꯤꯈꯩ ꯑꯣꯏꯅ ꯉꯜꯂꯁꯤꯔꯥ
ꯎꯝ ꯅꯣꯏ ꯌꯥꯔꯤꯈꯩ ꯉꯜꯂꯛꯑꯣ ꯑꯩ ꯆꯥꯛ ꯆꯥꯔꯛꯇꯧ ꯃꯥꯥꯟꯗꯦ ꯅꯨꯃꯤꯠꯇꯣ
ꯌꯥꯒꯗ꯭ꯔꯥ ꯑꯗꯨꯗꯤ ꯑꯩꯈꯣꯏ ꯍꯨꯝ ꯄꯨꯜꯂ ꯀꯩꯅꯣꯃ ꯑꯣꯏꯅ ꯆꯥꯔꯁꯦ ꯑꯗꯨ ꯑꯣꯏꯒꯅ
ꯈꯪꯗꯦꯗ ꯌꯦꯡꯉꯁꯦ ꯆꯥꯛ ꯆꯥꯔꯛꯇ꯭ꯔꯁꯨ ꯑꯇꯣꯞꯄ ꯀꯩꯅꯣꯝ ꯗꯤ ꯆꯥꯔꯛꯇꯧ ꯃꯥꯜꯂꯦ
ꯍꯣꯏ ꯑꯗꯣ ꯅꯪ ꯑꯗꯨ ꯂꯥꯛ ꯗꯦꯠ ꯅꯥꯏꯟꯗ ꯅꯨꯡꯗꯥꯡꯗꯁꯨ ꯆꯥꯛ ꯆꯥꯅꯗꯣꯏꯁꯤꯗꯤ ꯇꯞꯇꯥꯏ ꯆꯥꯗꯣꯏ ꯅꯠꯇ꯭ꯔꯣ
ꯅꯨꯡꯗꯥꯡ ꯍꯣꯏ ꯍꯣꯏ ꯈꯪꯗꯦꯍꯦ ꯇꯞꯇꯥꯏ ꯆꯥꯕ ꯆꯥꯗꯕꯗꯤ
ꯍꯣꯏ ꯇꯞꯇꯥꯥꯏꯃꯛ ꯆꯥꯗ꯭ꯔꯁꯨ ꯋꯥꯔꯤꯗꯤ ꯃꯌꯥꯝ ꯆꯥꯔꯅꯤ ꯅꯣꯏ ꯋꯥ ꯍꯥꯏꯕ ꯎꯝ ꯑꯗꯨ ꯅꯨꯃꯤꯠꯇꯣ ꯏꯕꯨꯡꯉꯣ ꯏꯕꯥꯅꯤ ꯅꯍꯥꯟꯅ ꯂꯥꯛꯑꯒ ꯑꯈꯨꯃꯥꯅ ꯃꯥ ꯑꯗꯨꯝ ꯂꯥꯛꯆꯍꯧꯕ꯭ꯔꯥ ꯀꯩꯅꯣꯝ ꯇꯧꯔꯁꯦ ꯑꯗꯨꯅ ꯐꯗꯧ ꯃꯥꯜꯂꯦ ꯑꯩꯅ ꯈꯟꯕꯗ
ꯎꯝ ꯃꯥ ꯑꯗꯨ ꯑꯗꯨꯝ ꯏꯟꯅ ꯂꯩꯔꯗꯤ ꯋꯥꯔꯅꯤ
ꯎꯝ ꯑꯩꯈꯣꯏꯅ ꯂꯩꯔꯦ ꯀꯥꯟꯗꯨꯗ
ꯈꯪꯗꯦꯅꯦ
ꯇꯦ
ꯌꯦꯡꯉꯁꯤ ꯌꯦꯡꯉꯁꯤ
ꯅꯨꯃꯤꯠꯇꯨ ꯌꯧꯔꯒꯥ ꯈꯟꯅꯕꯥꯗꯨꯅꯤ ꯑꯦ ꯅꯨꯃꯤꯠꯇꯨꯒꯤ ꯅꯨꯃꯤꯠꯇꯨꯗ ꯃꯑꯣꯡꯗꯣ ꯌꯦꯡꯉꯁꯦ ꯍꯥꯏꯕ ꯍꯣꯏ
ꯅꯪꯒꯤꯁꯦ ꯀꯣꯟ ꯂꯣꯏꯁꯜꯂꯤꯔꯣ ꯐꯦꯡꯕ ꯍꯧꯔꯛꯏꯔꯣ
ꯂꯣꯏꯁꯜꯂꯤꯅꯦ
ꯍꯥ
ꯂꯣꯏꯁꯜꯂꯤꯅꯦ
ꯑꯗꯨꯗꯨ ꯍꯥꯞꯄꯛꯑꯦ ꯑꯗꯨꯗꯤ ꯊꯕꯛ ꯈꯔ ꯇꯧ ꯌꯥꯔꯦ ꯅꯁꯥ ꯈꯔ ꯅꯨꯡꯉꯥꯏꯇꯦ
ꯐꯔꯦ ꯐꯔꯦ ꯎꯝ
ꯉꯁꯥꯏꯒꯤꯗꯨꯒꯤꯔꯥꯕ
ꯅꯠꯇꯦꯗ
ꯍꯟꯇꯛ ꯊꯪꯅ ꯊꯪꯅꯅ ꯇꯨꯝꯗꯕ ꯃꯌꯥꯝꯁꯤꯒ ꯑꯩ ꯐꯖꯅ ꯑꯝꯇ ꯐꯨꯀꯠꯂ ꯇꯨꯝꯗ꯭ꯔꯦ ꯇꯨꯝꯗ꯭ꯔꯦꯗꯅ ꯉꯔꯥꯡꯁꯨ ꯏꯕꯨꯡ ꯉꯣꯒꯤꯗꯣ ꯇꯧꯕꯗ ꯄꯨꯡꯗꯣ ꯑꯍꯨꯝ ꯇꯥꯗꯣꯔꯦꯗꯅ ꯃꯤꯀꯞ ꯊꯣꯛꯇ꯭ꯔꯤꯅꯦ ꯉꯁꯥꯏ ꯄꯨꯡ ꯇꯔꯨꯛ ꯃꯈꯥꯏ ꯑꯗꯥꯏꯗ ꯍꯧꯒꯠꯂꯤꯅꯦ ꯑꯗꯨꯁꯨ ꯑꯈꯣꯏꯕꯥꯅ ꯐꯣꯟ ꯇꯧꯔꯛꯄꯗꯒꯤꯅꯤ ꯈꯪꯉꯛꯏꯗꯣ ꯐꯣꯟꯗꯨꯁꯨ ꯀꯃꯥꯏꯅ ꯇꯧꯏ ꯔꯤꯡꯇꯣꯟꯗꯨꯅ ꯂꯣꯏꯕꯐꯧꯅꯦ ꯑꯩꯅ ꯑꯗꯨꯝ ꯑꯣ ꯈꯔ ꯇꯥꯒꯨꯝ ꯇꯥꯒꯨꯝꯗꯤ ꯍꯥꯏꯐꯦꯠꯐꯦꯠ ꯇꯥꯒꯨꯝꯗꯤ ꯇꯧꯔꯒ ꯏꯁꯥꯁꯦ ꯅꯝꯁꯤꯟꯕꯣꯏ ꯀꯩꯗꯧꯕꯣꯏ ꯍꯧꯒꯠꯄ ꯉꯝꯗ꯭ꯔꯕꯥ ꯑꯗꯒꯤ ꯉꯁꯤ ꯅꯨꯡꯊꯤꯟꯁꯤꯁꯨ ꯉꯍꯥꯛꯇꯪ ꯇꯨꯝꯒꯦꯗꯤ ꯈꯜꯂꯝꯕꯅꯤ ꯑꯗꯣ ꯑꯗꯨꯝ ꯇꯨꯝ ꯐꯪꯗ꯭ꯔꯦꯗꯅ
ꯑꯁ ꯑꯩ ꯏꯊꯟꯗ ꯇꯧꯕꯝ ꯈꯪꯗ꯭ꯔꯦ ꯏꯕꯦꯝꯃꯥ ꯅꯞꯄꯥꯑꯣ ꯀꯩꯑꯣ ꯇꯧꯗꯣꯏꯁꯦ
ꯎꯝ ꯅꯪꯅ ꯌꯨꯝꯗ ꯂꯩꯔꯤꯀꯥꯟꯗ ꯄꯨꯟꯅ ꯇꯧꯃꯤꯟꯅꯕ ꯑꯣꯏꯗꯤ ꯐꯥꯗꯧꯅꯤ
ꯀꯩ ꯍꯥꯏꯕꯥ
ꯅꯪꯅ ꯌꯨꯝꯗ ꯂꯩꯔꯤꯀꯥꯟꯗꯨꯗꯅꯦ ꯄꯨꯟꯅ ꯇꯧꯃꯤꯟꯅꯔꯝꯕ ꯑꯣꯏꯗꯤ ꯐꯗꯧꯅꯦꯕ
ꯑꯩ ꯑꯗꯨ ꯅꯪꯗ꯭ꯔꯦꯗꯅ
ꯎꯝ ꯅꯪꯗꯕ ꯉꯥꯛꯇ ꯉꯥꯏꯈ꯭ꯔꯦ ꯍꯟꯗꯛꯁꯦ ꯀꯔꯤ ꯈꯨꯆꯤꯟꯅꯣꯅꯦ ꯏꯕꯨꯡꯉꯣꯍꯣꯏꯖꯤ ꯗꯦꯠ ꯇ꯭ꯋꯦꯟꯇꯤ ꯑꯩꯠꯇ ꯆꯪꯅꯤ ꯍꯥꯏꯕꯅꯤꯅ ꯇ꯭ꯋꯦꯟꯇꯤ ꯁꯤꯛꯁ ꯑꯃꯨꯛ
ꯇ꯭ꯋꯦꯟꯇꯤ ꯑꯩꯠꯇꯗꯤ ꯍꯧꯗꯣꯏ ꯑꯣꯏꯔꯝꯅꯤꯌꯦ ꯇꯨꯏꯁꯟ ꯍꯧꯗꯣꯏ ꯑꯣꯏꯔꯝꯅꯤ
ꯑꯩ ꯇ꯭ꯋꯦꯟꯇꯤ ꯑꯩꯠꯇ ꯆꯪꯅꯤꯅ ꯂꯩꯅꯤ ꯍꯣꯏꯅꯦ ꯆꯨꯝꯃꯤꯅꯦ ꯗꯦꯠ ꯇ꯭ꯋꯦꯟꯇꯤ ꯑꯩꯠꯇꯒꯤ ꯁꯦꯁꯟꯍꯧꯅꯤ ꯍꯥꯏꯕꯅꯤꯀꯣ ꯀ꯭ꯂꯥꯁ ꯍꯧꯅꯤꯅ ꯑꯣ ꯑꯩꯅꯦ ꯅꯉꯣꯟꯗ ꯍꯥꯏꯒꯗꯕ ꯀꯥꯎꯕ ꯑꯃ ꯀꯥꯁꯦ ꯑꯦꯟꯕ ꯆꯪꯈ꯭ꯔꯕꯅꯤ ꯐꯣꯟ ꯇꯧꯔ ꯌꯥꯔꯅꯤ
ꯎ ꯑꯗꯨ ꯍꯥꯏꯔꯒ ꯑꯩꯕꯨꯨꯛ ꯄꯨꯨꯗꯕꯗꯣ ꯂꯩꯕ ꯐꯪꯉꯟꯗ꯭ꯔꯦ ꯁꯤꯗ
ꯀꯥꯏꯅꯗꯧꯗꯣꯏꯕ ꯑꯗꯨꯗꯤ
ꯈꯪꯗꯦ ꯑꯩ ꯃꯃꯥꯡꯗ ꯃꯤ ꯑꯃ ꯆꯪꯉꯦꯕꯀꯣ
ꯑꯥ
ꯑꯁ ꯈꯪꯁꯤ ꯊꯣꯛꯂꯛꯄꯗ ꯑꯅꯤꯈꯛ ꯄꯨꯛꯁꯦ ꯐꯪꯉꯦꯕꯀꯣ ꯕꯥꯊꯔꯨꯝꯗ ꯐꯤ ꯌꯥꯅꯕꯒꯤ ꯑꯃ ꯄꯔꯦꯡꯒꯤꯗꯣ ꯃꯔꯤ ꯃꯉꯥ ꯁꯨꯕꯤꯗꯣ ꯑꯗꯨꯗꯤ ꯐꯪꯉꯦ ꯑꯗꯨꯒ ꯁꯤꯡꯒꯜ ꯁꯤꯡꯒꯜ ꯑꯣꯏꯕꯗꯣ ꯑꯗꯨ ꯐꯪꯗ꯭ꯔꯦꯕꯣꯏ
ꯑꯁ ꯅꯪ ꯕꯤꯚꯤꯁꯥꯜꯗꯣ ꯑꯝꯇꯪ ꯆꯪꯕ ꯐꯪꯉꯗꯤ ꯑꯗꯨꯒꯤ ꯅꯣꯏ ꯃꯅꯥꯛꯇ ꯂꯩꯕ ꯕꯤꯚꯤꯁꯥꯜꯗꯣ
ꯑꯗꯨ ꯍꯧꯖꯤꯛ ꯌꯦꯨ ꯄꯨꯡ ꯆꯣꯛ
ꯎꯝ ꯑꯁ ꯍꯌꯦꯡ ꯅꯪꯅ ꯆꯠꯄꯗꯨꯗ ꯒꯥꯔꯤ ꯃꯆꯥꯗꯨꯒꯨꯝꯕ ꯆꯠꯆꯕ ꯑꯣꯏꯔꯗꯤꯕꯀꯣ
ꯑꯁꯣꯟꯗ ꯑꯁꯣꯟꯗꯅꯦ ꯆꯠꯈꯤꯗꯣꯏꯁꯤꯅꯦ ꯑꯁꯣꯟꯝꯗꯅꯦ ꯆꯠꯈꯤꯗꯣꯏꯁꯤꯅ ꯑꯩꯈꯣꯏꯒꯤ ꯑꯦꯝ ꯌꯨꯒꯤ ꯃꯥꯟꯗ ꯑꯦꯝ ꯌꯨꯒꯤ ꯑꯣꯄꯣꯖꯤꯠꯀꯤ ꯂꯝꯕꯤꯗꯣ
ꯑ
ꯗꯥꯅꯦ
ꯑꯩꯁꯁꯨ ꯐꯖꯔꯦꯅꯦ
ꯑ
ꯀꯃꯥꯏꯅ ꯇꯧꯅꯤ ꯑꯗꯨꯗꯤ ꯑꯁ ꯑꯗꯨ ꯄꯨꯡꯀꯥꯎ ꯀꯥꯎꯕꯅꯦ ꯅꯪ ꯍꯥꯏꯐꯦꯠꯇꯤ ꯍꯥꯏꯈꯤꯕ ꯌꯨꯝꯗꯤ ꯇꯧꯕꯅꯦ
ꯍꯥꯏꯅꯦ
ꯑꯩ